ꯌꯥꯌꯦ
ꯑꯁ ꯀꯕꯨꯏ ꯅꯨꯄꯤꯗꯣ ꯀꯣꯜ ꯇꯧꯔꯒ ꯋꯥ ꯉꯥꯡꯕꯁꯨ ꯌꯥꯗꯦ
ꯀꯔꯤ ꯇꯧꯕ ꯀꯔꯤ ꯍꯥꯏꯕ
ꯅꯠꯇꯦꯕ ꯋꯥ ꯉꯥꯡꯕꯗꯣ ꯇꯥꯗꯕ ꯃꯥꯅ ꯉꯥꯡꯕꯁꯨ ꯇꯥꯗꯕ ꯑꯩꯅ ꯉꯥꯡꯕꯁꯨ
ꯑꯁ ꯑꯗꯨꯗꯤ ꯑꯩꯅ ꯖꯠ ꯖꯠ ꯇꯧꯔꯒ ꯑꯩꯒꯤꯁꯦ ꯄ꯭ꯔꯣꯕ꯭ꯂꯦꯝ ꯀꯟꯅ ꯊꯣꯛꯈ꯭ꯔꯦ
ꯈꯥꯏꯕꯅꯦ ꯃꯤ ꯃ ꯌꯥꯔꯥꯛ ꯇꯕꯒꯤ
ꯑꯁ ꯇꯦꯛ ꯁꯟꯗ꯭ꯔꯦꯅꯦ
ꯅꯪꯉꯣꯟꯗ ꯇꯦꯛꯁ ꯂꯥꯛꯄ꯭ꯔꯣ ꯍꯧꯖꯤꯛꯁꯨ
ꯂꯥꯛꯇꯦ
ꯂꯥꯛꯇ꯭ꯔꯦ ꯒ꯭ꯔꯨꯞ ꯕꯥꯟ ꯇꯧꯈ꯭ꯔꯦ ꯍꯧꯖꯤꯛ
ꯃꯖꯥꯂꯨ
ꯅꯪ ꯅꯪꯉꯣꯟꯗꯁꯨ ꯒ꯭ꯔꯨꯞꯗ ꯇꯦꯛꯁ ꯂꯥꯛꯇ꯭ꯔꯦꯀꯣ
ꯍꯣꯏ ꯂꯛꯇ꯭ꯔꯦ
ꯊꯤꯡꯒ꯭ꯔꯦꯀꯣ ꯉꯁꯤ ꯍꯤꯡꯒꯤꯀꯣ
ꯊꯤꯡꯈ꯭ꯔꯦ ꯊꯤꯡꯈ꯭ꯔꯦ ꯑꯣꯟꯂꯤ ꯑꯦꯝꯃꯤꯡ ꯀꯦꯟꯁꯤꯟꯅ
ꯏꯁ ꯑꯩꯅ ꯑꯩꯈꯣꯏꯒꯤ ꯊꯕꯛ ꯐꯪꯕꯗ ꯑꯩ ꯑꯩ ꯊꯕꯛ ꯐꯪꯈ꯭ꯔꯦꯅ ꯂꯩꯀꯥꯏ ꯗ ꯀꯧꯔꯒ ꯐꯥꯁꯇꯤꯡ ꯇꯧꯍꯟꯈ꯭ꯔꯦ ꯍꯥꯏꯅ ꯈꯥꯏꯕ
ꯂꯩꯀꯥꯏ ꯃꯤ ꯐꯥꯁꯇꯤꯡ ꯇꯧꯋꯦ ꯑꯩꯒꯤꯗꯃꯛ ꯑꯩꯒꯤ ꯄꯩꯁꯥ ꯐꯪꯕ ꯅꯨꯃꯤꯠꯇ ꯀꯣꯡꯒꯅꯤ ꯍꯥꯏꯔ ꯕꯥꯏꯀꯤ ꯂꯧꯔꯦ ꯑꯗꯨꯒ ꯀꯅ ꯍꯥꯏꯕꯤꯔ
ꯎꯝ
ꯎꯝ
ꯂꯧꯎ ꯁꯤꯡꯅ ꯁꯤꯡꯅ ꯂꯧ ꯁꯤꯡꯅ
ꯁꯝ ꯁꯝ ꯁꯪꯕ ꯃꯤꯈꯣꯏꯁꯦ ꯇꯨꯃꯤꯟꯅ ꯂꯩꯈ꯭ꯔꯦꯅꯦꯉꯣ
ꯎꯝ
ꯃꯩꯁꯦ ꯈꯔ ꯆꯥꯔꯒ ꯆꯦꯟꯈ꯭ꯔ ꯃꯥꯜꯂꯦꯗ ꯀꯄ꯭ꯂꯦꯟ ꯇꯧꯒꯦ ꯀꯝꯄ꯭ꯂꯦꯟ ꯇꯧꯒꯦꯁꯨ ꯀꯥꯟꯗꯦ ꯃꯣꯏ
ꯑꯩ ꯐꯦꯁꯕꯨꯛ ꯈꯠꯇ ꯂꯣꯏ ꯀꯛ ꯈꯔ ꯖꯠꯂ ꯁꯤ ꯌꯥꯎ ꯌꯥꯎꯗ꯭ꯔꯤꯅꯦ
ꯎꯝ ꯃꯥꯒꯤ ꯃꯇꯝꯗꯨ ꯕꯥꯔꯣ ꯇꯥꯗꯤ ꯇꯥꯗꫭꯔꯦꯀꯣ
ꯎꯝ ꯀꯥꯏ ꯑꯩꯗꯤ ꯇꯔꯦꯠꯈꯛ ꯉꯥꯏꯔꯦ
ꯑꯥ ꯇꯧꯋꫭ ꯇꯧꯋꫭ ꯑꯗꯨꯕꯨ ꯀꯔꯤꯅꯣ ꯃꯣꯏ ꯒ꯭ꯔꯨꯞꯇ ꯊꯤꯡꯈ꯭ꯔꯕꯗꯨ ꯌꯥꯗꯦꯗ ꯑꯩꯈꯣꯏ ꯃꯤ ꯊꯤꯕꯗꯨꯀꯣ
ꯑꯁ ꯉꯥꯎꯔꯦ ꯉꯥꯎꯔꯦ ꯍꯌꯦꯡꯖꯨ ꯑꯗꯨꯝ ꯌꯥꯏꯀꯣ
ꯌꯥꯕꯅꯤ ꯌꯥꯕꯅꯤ ꯑꯗꯨ ꯑꯌꯨꯛꯇ ꯌꯥꯝ ꯇꯧꯀꯣ ꯑꯌꯨꯛꯇ ꯇꯧꯑꯣ
ꯎꯝ
ꯌꯥꯕ ꯌꯥꯕ ꯃꯈꯥꯏꯗꯤ ꯅꯨꯡꯊꯤꯜꯗ ꯕꯦꯔꯥ ꯂꯩꯕꯅꯤ ꯍꯦꯛꯇ
ꯎꯝ
ꯕꯥꯔꯣ ꯕꯥꯔꯣꯒꯨꯝꯕ ꯕꯥꯔꯣꯐꯥꯎꯗꯤ ꯑꯗꯨꯝ ꯌꯥꯕꯅꯦ ꯑꯗꯨ ꯅꯨꯡꯊꯤꯟ ꯀꯥꯈ꯭ꯔꯗꯤ ꯃꯣꯏ
ꯕꯦꯔꯥ ꯍꯦꯛ ꯍꯦꯛ ꯇꯧꯋꯦ ꯉꯔꯥꯡꯒ ꯉꯁꯤꯗꯣ
ꯄꯦꯔꯥꯒꯤ ꯕꫭꯝꯔꯕ
ꯑꯗꯨ ꯂꯣꯏꯁꯨ ꯂꯣꯏꯒꯗꯧꯔꯤꯕꯅꯤꯅꯀꯣ ꯑꯩꯈꯣꯏꯒꯤꯗꯨꯀꯣ
ꯎꯝ ꯎ
ꯍꯥꯏ
ꯂ ꯂꯨꯀꫭꯟ ꯉꯥꯏꯕꯁꯤ ꯋꯥꯏ ꯋꯥꯏ ꯀꯔꯤꯕꯨ ꯇꯧꯁꯤꯔꯥ
ꯑꯩꯁ ꯅꯈꯣꯏ ꯃꯤ ꯃꯤꯅ ꯑꯗꯨꯝ ꯅꯣꯏꯕꯤꯕ ꯑꯗꯨ ꯃꯤꯅ ꯍꯦꯛ ꯍꯦꯛ ꯅꯣꯏꯔꯗꯤ ꯍꯦꯟꯅ ꯍꯦꯟꯅ ꯋꯥꯕꯒꯨꯝ ꯇꯧꯋꯤꯀꯣ ꯑꯗꯨꯝ ꯅꯨꯡꯇꯤꯒꯤ ꯅꯣꯏꯍꯟꯅꯤꯡꯉꯤꯀꯣ
ꯎꯝ ꯎꯝ
ꯂꯧꯒꯤ ꯊꯕꯛ ꯀꯨꯝꯕ ꯇꯧꯔꯝꯗꯥꯏꯗꯗꯤ ꯆꯥꯕ ꯊꯛꯄꯁꯦ ꯋꯥꯠꯄ ꯌꯥꯗꯦꯍꯦ
ꯌꯥꯗꯦ ꯆꯥꯕ ꯊꯛꯄ ꯈꯔ ꯐꯖꯗ꯭ꯔꯗꯤ
ꯍꯣꯏ ꯑꯗꯨꯅꯦ
ꯊꯕꯛ ꯀꯟ ꯀꯟ ꯁꯨꯔꯒ ꯆꯥꯕ ꯈꯔ ꯀꯩꯅꯣ ꯇꯧꯔꯗꯤ
ꯍꯣꯏ ꯑꯁ ꯑꯗꯨꯕꯨ ꯀꯩꯅꯣ ꯂꯧꯒꯨꯝꯕ ꯊꯕꯛ ꯀꯟꯅ ꯇꯧꯃꯟꯗꯅ ꯍꯧꯖꯤꯛ ꯋꯥꯀꯞꯀꯨꯝꯕ ꯂꯥꯎꯕ ꯆꯠꯂꯦ ꯋꯥꯗꯤ ꯋꯥꯏꯌꯦꯀꯣ
ꯎꯝ ꯌꯦꯡꯅꯤꯡꯕꯒ ꯐꯥꯎꯗꯕꯅꯦ
ꯑꯗꯨꯅꯦ ꯑꯗꯨꯝ ꯑꯩꯈꯣꯏꯅ ꯈꯟꯕꯗ ꯋꯥꯕ ꯑꯩꯈꯣꯏꯅ ꯑꯃꯨꯛ ꯊꯕꯛꯒꯨꯝꯕ ꯇꯧꯕꯗ ꯑꯁ ꯌꯦꯡꯂꯔꯣꯏ ꯍꯥꯏꯔꯒ ꯑꯃꯨꯛ ꯌꯦꯡ ꯅꯤꯡꯕ ꯑꯗꯨ ꯇꯧꯕ ꯌꯥꯝ ꯑꯩꯈꯣꯏ ꯏꯁꯥꯅ ꯑꯗꯨꯝ ꯏꯁꯥꯕꯨ ꯋꯥꯍꯜꯂꯦꯕꯀꯣ
ꯍꯣꯏ
ꯂꯩꯁꯥꯕꯤ ꯈꯥꯏꯒꯦꯔ ꯀꯅꯥꯁꯨ ꯇꯦꯛꯁ ꯍꯜꯂꯛꯇꯦ ꯍꯝ
ꯑꯩ ꯏꯁ ꯅꯪ ꯑꯩꯉꯣꯟꯗ ꯅꯝꯕꯔ ꯂꯩꯕꯁꯤꯡꯗꯣ ꯑꯗꯨꯝ ꯄꯤꯕ ꯌꯥꯕꯅꯤꯍꯦ ꯑꯩꯅ
ꯇꯧ ꯑꯩ ꯇꯧꯕꯗꯣ ꯑꯩꯒꯤꯗꯤ ꯃꯣꯏꯉꯣꯟꯗ ꯇꯧꯕ ꯌꯥꯗ꯭ꯔꯕꯁꯤꯡꯗꯣ ꯌꯥꯝ ꯅꯩꯍꯦ
ꯈꯪꯗꯕ ꯑꯩꯈꯣꯏꯗꯤ ꯇꯜꯂꯦꯗ ꯑꯩꯗꯤ ꯑꯩꯗꯤ ꯋꯥꯔꯤ ꯁꯥꯟꯅꯕ ꯍꯩꯇꯦꯕ
ꯑꯦꯛꯁꯀ꯭ꯌꯨꯁ ꯅꯠꯇꯦꯗꯣ ꯑꯗꯨꯕꯨ ꯅꯪꯉꯤꯗꯨ ꯅꯪꯉꯤ ꯊꯕꯛꯇꯨꯅ ꯂꯣꯏꯈ꯭ꯔꯗꯤ ꯌꯥꯔꯦꯅꯦ ꯅꯠꯇ꯭ꯔꯣ ꯑꯗꯨ
ꯍꯣꯏꯅꯦ ꯑꯗꯨꯕꯨꯗꯤ ꯆꯨꯝꯃꯦ
ꯑꯥ ꯑꯩꯈꯣꯏꯅ ꯒ꯭ꯔꯨꯞꯇ ꯆꯠꯂꯒ ꯊꯤꯕꯁꯤꯗꯤꯀꯣ
ꯎꯝ
ꯃꯣꯏꯗ ꯌꯥꯝ ꯋꯥꯏꯑꯦꯕ ꯀꯩꯅꯣ ꯇꯜꯂꯦꯕ ꯃꯣꯏꯗ ꯌꯥꯝ ꯄꯣꯡꯉꯦꯕ
ꯍꯣꯢ ꯑꯁ ꯑꯩꯅ ꯀꯣꯜ ꯇꯧꯕꯁꯤ ꯉꯁꯤ ꯅꯪꯒ ꯑꯩ ꯃꯤ ꯑꯍꯨꯝ ꯈꯛꯇ ꯉꯥꯏꯔꯤ ꯇꯧꯕ
ꯑꯥ ꯍꯥꯢꯔꯨ ꯉꯁꯥꯏ ꯃꯔꯤ ꯃꯤ ꯃꯔꯤꯗꯤ ꯇꯧꯕꯅꯦ ꯑꯗꯨ ꯑꯩꯗꯤ ꯃꯣꯏꯒꯤꯗꯨ ꯑꯩꯅ ꯇꯧꯕ ꯌꯥꯕ ꯐꯥꯎ ꯇꯧꯈ꯭ꯔꯦ ꯑꯗꯨꯗꯤ ꯑꯩꯒꯤꯗꯨ ꯄꯨꯔꯥ ꯐꯖꯅ ꯀꯥꯈ꯭ꯔꯦꯕꯀꯣ ꯑꯗꯨꯗꯒꯤ ꯑꯗꯨ ꯅꯪꯁꯨ ꯑꯗꯨꯃꯥꯏꯅ ꯃꯤ ꯌꯥꯝ ꯇꯧꯗ꯭ꯔꯁꯨ ꯑꯍꯨꯝ ꯃꯔꯤꯗꯣ ꯐꯖꯅ ꯇꯧꯈ꯭ꯔꯗꯤ
ꯎꯝ
ꯅꯪꯒꯤꯗꯤ ꯑꯗꯨꯝ ꯀꯥꯒꯅꯤꯅ ꯐꯖꯅ
ꯑꯍꯝ ꯑꯗꯨ ꯇꯧꯒꯦ ꯉꯥꯏꯕꯅꯦ ꯑꯗꯨꯕꯨ ꯀꯅꯔꯥ
ꯈꯣꯏꯒꯤꯁꯤꯗꯤ ꯑꯁꯤ ꯑꯁꯨꯃꯥꯏꯅ ꯁꯤꯈ꯭ꯔꯗꯤ ꯚꯥꯔꯦꯜ ꯆꯠꯒꯅꯤꯍꯦ
ꯍꯦ ꯍꯦ ꯍꯦ ꯑꯩꯈꯣꯏ ꯑꯈꯣꯏ ꯈꯨꯟꯗꯤ ꯃꯤ ꯃꯔꯤꯈꯛ ꯌꯥꯎꯋꯦ
ꯑꯣ ꯑꯗꯨꯝ ꯈꯨꯟꯗ ꯂꯩꯔꯒ ꯇꯧꯕ
ꯎꯝ
ꯑꯣ ꯑꯁ ꯑꯗꯣ ꯅꯍꯅ ꯑꯍꯟ ꯉꯁꯤ ꯉꯔꯥꯡꯅ ꯑꯗꯨꯝ ꯄ꯭ꯔꯣꯕ꯭ꯂꯦꯝꯗꯨ ꯊꯣꯛꯄ ꯍꯧꯕꯅꯤ ꯅꯍꯥꯟꯗꯤ ꯀꯩꯁꯨ ꯄ꯭ꯔꯣꯕ꯭ꯂꯦꯝ ꯇꯧꯗꯕꯅꯤꯀꯣ ꯌꯥꯝ ꯅꯨꯡꯉꯥꯏꯔꯝꯕꯅꯦ
ꯃꯣꯏꯒꯤꯗꯃꯛꯁꯨ ꯌꯥꯝ ꯇꯣꯡꯕꯅꯤꯗ ꯑꯈꯣꯏꯅ ꯁꯨꯃꯥꯏꯟ ꯇꯧꯕꯗꯨ ꯃꯣꯏꯅ
ꯎꯝ ꯑꯁ ꯇꯨꯃꯤꯠ ꯀꯥꯡꯁꯤꯗꯤ
ꯃꯣꯏꯁꯤꯗꯤ ꯑꯗꯨꯝ ꯐꯝꯔ ꯆꯥꯈ꯭ꯔꯕꯅꯤ ꯑꯩꯈꯣꯏꯅ ꯋꯥ ꯉꯥꯡꯕ
ꯎꯝ
ꯅꯨꯄꯤꯁꯤꯡꯁꯦ ꯑꯁ ꯍꯥꯏꯒꯗꯧꯕꯅꯤꯍꯦ ꯃꯣꯏꯁꯦ ꯀꯔꯤꯒꯤꯅꯣ ꯃꯣꯏ ꯄꯩꯁꯥ ꯈꯛꯇ ꯇꯥꯟꯕ ꯄꯥꯝ ꯅꯨꯄꯤ ꯍꯥꯏꯁꯦ ꯁꯤꯅꯤ ꯄꯩꯁꯥꯇ ꯄꯥꯝꯃꯦ ꯍꯥꯏꯕꯁꯦ ꯃꯣꯏꯁꯦ ꯑꯁꯤꯗ ꯇꯥꯛꯆꯕꯅꯤ ꯃꯣꯏꯁꯦ ꯄꯩꯁꯥꯒꯤ ꯕꯦꯔꯥ ꯀꯥꯒ꯭ꯔꯦ ꯑꯗꯤ ꯂꯣꯏ ꯆꯦꯟꯈ꯭ꯔꯕꯗꯣ
ꯍꯝ
ꯌꯥꯔꯦ ꯍꯥꯏꯔꯗꯤ ꯃꯣꯏꯗꯤ ꯌꯥꯝ ꯀꯅꯥ ꯇꯧꯁꯤꯔꯥ ꯑꯩ ꯇꯧ ꯑꯩ ꯑꯥ ꯆꯨꯝ ꯇꯧꯋꯦ ꯃꯣꯏ ꯑꯗꯨꯝ ꯔꯤꯀ꯭ꯋꯦꯁ ꯇꯧꯋꯦ ꯃꯣꯏꯊꯦꯝ ꯇꯧꯋꯦꯕꯀꯣ ꯅꯨꯄꯥꯁꯦ ꯑꯈꯣꯏ ꯒ꯭ꯔꯨꯞꯗꯐꯥꯎꯁꯨ
ꯎꯝ
ꯑ ꯂꯥ ꯄ꯭ꯔꯣꯕ꯭ꯂꯦꯝ ꯂꯩꯈ꯭ꯔꯦ ꯍꯥꯏꯔꯗꯤ ꯃꯣꯏ ꯑꯗꯨꯝ ꯅꯨꯡꯉꯥꯏꯅ ꯇꯨꯝꯊꯣꯛꯈ꯭ꯔꯅꯤ
ꯑꯍ ꯅꯨꯄꯤ ꯅꯨꯄꯤ ꯊꯤꯕꯩ ꯃꯇꯝ ꯌꯧꯔꯛꯈ꯭ꯔꯦꯅꯦ
ꯑꯤꯁ ꯑꯗꯨ ꯑꯁꯤꯒꯨꯝꯕꯗꯁꯨ ꯐꯖꯕꯗꯤ ꯐꯪꯉꯣꯏ ꯍꯥꯏꯕꯗꯤ ꯂꯩꯇꯦꯍꯦ ꯄꯩꯁꯥ ꯄꯥꯝꯕꯁꯦ ꯐꯖꯕꯁꯨ ꯈꯔ ꯌꯧꯕꯅꯤꯍꯦ ꯍꯨꯃ
ꯄꯩꯁꯥꯖꯦ ꯄꯥꯏꯕꯁꯨ ꯐꯔꯛ ꯄꯥꯏꯗꯕꯁꯨ ꯐꯔꯛ ꯑꯁ
ꯑꯗꯨꯅꯤ ꯑꯗꯨꯕꯨ ꯃꯣꯏ ꯍꯧꯖꯤꯛ ꯑꯩꯈꯣꯏꯅ ꯂꯥꯎꯗ꯭ꯔꯤꯉꯩꯗꯗꯤ ꯄꯩꯁꯥ ꯄꯥꯏꯗ꯭ꯔꯗꯤ ꯋꯥꯏꯌꯦꯀꯣ꯫
ꯎꯝ ꯎꯝ ꯍꯧꯖꯤꯛ ꯄꯩꯁꯥ ꯄꯥꯏꯕ ꯁꯥꯍꯧꯕ
ꯑꯗꯨꯅꯦ꯫
ꯑꯗꯨ ꯑꯣꯏꯔꯗꯤ ꯈꯔ ꯂꯥꯏꯕꯅꯦ꯫
ꯅꯨꯄꯤꯗꯗꯤ ꯂꯥꯎꯗ꯭ꯔꯤꯉꯩꯗ ꯂꯥꯎꯔꯝꯗꯥꯏꯗ ꯄꯩꯁꯥ ꯌꯥꯝ ꯄꯥꯏꯕ ꯁꯥꯕ
ꯎꯝ ꯍꯨꯝ
ꯂꯎꯔꯒ ꯑꯗꯨꯝ ꯁꯨꯃꯤꯟꯅꯔꯒꯗ ꯍꯧꯃꯥꯡ ꯎꯃꯤꯅꯥꯔ ꯆꯥꯕꯗꯨꯅ ꯑꯗꯨꯗꯤ ꯍꯦꯟꯅ ꯅꯨꯡꯁꯤꯔꯛꯈ꯭ꯔꯅꯦꯕꯀꯣ꯫
ꯍꯥꯏ
ꯑꯗꯨ ꯅꯨꯄꯤ ꯈꯔꯗꯤ
ꯆꯥꯕ ꯈꯛꯗꯁꯨ ꯈꯟꯕꯅꯤꯍꯦ꯫
ꯎꯝ
ꯃꯣꯏ ꯍꯧꯖꯤꯛ ꯏꯁꯥꯕꯤ ꯌꯥꯡꯉ ꯃꯛ ꯑꯍꯟꯗꯨꯗꯤ ꯈꯔ ꯒ꯭ꯌꯥꯟ ꯇꯥꯕꯅꯤ ꯑꯉꯥꯡꯁꯤꯡ ꯊꯣꯛꯂꯛꯄꯁꯤꯡꯗꯨ ꯍꯥꯅꯨꯕ ꯑꯩꯈꯣꯏ ꯒꯥꯔꯤ ꯊꯧꯕꯈꯣꯏ ꯃꯣꯏ ꯄꯩꯁꯥ ꯈꯔ ꯄꯥꯏꯕ ꯈꯣꯏꯗꯤ ꯌꯥꯝ ꯉꯥꯎꯋꯦꯀꯣ ꯃꯣꯏꯗꯣ
ꯎꯝ
ꯑꯗꯨ ꯃꯣꯏ ꯊꯃꯣꯏ ꯁꯦꯡꯅ ꯅꯨꯡꯁꯤꯕꯒꯤ ꯅꯠꯇꯦꯕ ꯃꯣꯏ ꯄꯩꯁꯥꯕꯨ ꯅꯨꯡꯁꯤꯕ ꯋꯥꯅꯦꯕ
ꯇꯨꯅꯤ ꯇꯨꯅꯤ
ꯑꯗꯨꯅꯤꯅꯦ ꯑꯩꯈꯣꯏꯒꯤꯗꯃꯛ ꯑꯩꯈꯣꯏꯒꯤꯗꯃꯛ ꯐꯪꯕꯗꯨ ꯌꯥꯝ ꯋꯥꯈ꯭ꯔꯦꯅꯦ
ꯎꯝ ꯐꯤꯁ ꯇꯤꯛ ꯇꯦꯛꯁ ꯊꯥꯔꯁꯨ ꯍꯟꯅꯤꯡꯗꯦ ꯀꯔꯤ ꯇꯧꯁꯦ ꯍꯥꯏꯕ꯭ꯔꯥ
ꯃꯈꯣꯏꯗꯣ ꯑꯁ ꯉꯔꯥꯡꯗꯤ ꯑꯁꯨꯃꯥꯏꯅ ꯕꯥꯟ ꯇꯧꯗꯕꯅꯤ ꯉꯁꯤꯗꯨ ꯃꯤꯗ ꯐꯖꯅ ꯈꯥꯏꯈ꯭ꯔꯕꯏ ꯃꯥꯜꯂꯦꯒꯣ꯫
ꯍꯣꯏ
ꯑꯦꯁ ꯑꯗꯨꯕꯨ ꯃꯔꯥ ꯃꯔꯥ ꯈꯛꯇ ꯊꯤꯡꯕꯅ ꯐꯩꯌꯦ ꯃꯣꯏꯒꯤꯁꯦ ꯂꯝ ꯍꯦꯜꯂꯦꯕ꯫ ꯑꯣꯏ ꯗꯇꯥꯂꯣ ꯗꯥꯇꯥꯗꯣ ꯃꯤꯅꯤꯠ ꯑꯃ ꯑꯣꯐ ꯇꯧꯔ ꯍꯥꯡꯗꯣꯛꯄꯖꯦ
ꯎꯝ ꯀꯅꯥꯡ ꯀꯤꯅꯤꯡ ꯀꯂꯥꯡ ꯀꯤꯂꯤꯡ ꯀꯂꯥꯡ
ꯏꯁ ꯌꯥꯗꯕꯅꯦꯍ
ꯃꯐꯝ ꯃꯔꯥꯡ ꯈꯪꯗꯦ
ꯑꯣꯏ ꯃꯣꯏ ꯃꯤ ꯈꯔꯗꯤ ꯀꯣꯜꯁꯨ ꯄꯥꯏꯅꯤꯡꯗꯕꯅꯤ꯫ ꯎꯝ ꯈꯥꯏꯅꯤꯡꯉ ꯍꯟꯇ ꯈꯕꯅꯦ ꯇꯦꯛꯁꯇ
ꯎꯝ
ꯑꯗꯨꯃꯤ ꯈ꯭ꯔꯥꯗꯤ ꯃꯥꯒꯤ ꯊꯕꯛ ꯑꯗꯨ ꯂꯣꯏꯁꯤꯟꯅꯤꯡꯕꯒꯤ ꯑꯗꯨꯝ ꯇꯧꯋꯦꯀꯣ ꯃꯤ ꯈꯔꯗꯤ ꯑꯗꯨ ꯑꯌꯥꯝꯕꯗꯨ ꯒ꯭ꯔꯨꯞꯇ ꯈꯥꯏꯅꯤꯡꯉꯥꯏ ꯂꯥꯛꯄ ꯌꯥꯝꯃꯦꯕ
ꯎꯝ
ꯅꯨꯄꯤꯅ ꯌꯥꯝꯃꯅꯤ ꯍꯥꯏ ꯑꯗꯨꯗ ꯑꯗꯨ ꯃꯔꯛꯇ ꯅꯨꯄꯤꯅ ꯆꯍꯥꯛꯜ ꯂꯥꯎ ꯌꯧꯕꯤꯕ ꯅꯨꯄꯥ ꯑꯃꯨꯛ ꯃꯌꯥꯝꯅ ꯃꯥꯏꯒꯤ ꯃꯇꯨꯡꯗ ꯂꯥꯛꯄ ꯌꯥꯃꯅꯤꯍꯦ
ꯎꯝ ꯑꯦꯁ ꯅꯨꯄꯤ ꯑꯃ ꯍꯁꯀ ꯇꯧꯔꯛꯑꯗꯤ꯫ ꯅꯨꯄꯥꯒꯗꯤ ꯍꯥ
ꯑꯁ ꯉꯔꯥꯡ ꯑꯍꯤꯡꯗꯤ ꯅꯥ ꯌꯧꯗ꯭ꯔꯕ ꯈꯪꯗꯦ ꯅꯨꯄꯤꯗꯣ ꯏꯁꯩ ꯁꯛꯄꯒꯨꯝꯕꯁꯨ ꯌꯧꯕꯅꯤꯍꯦ
ꯎꯝ ꯑꯩꯗꯤ ꯉꯁꯤ ꯉꯁꯤ ꯈꯛꯇ ꯆꯪꯂꯛꯄ
ꯑꯣ ꯑꯁ ꯉꯔꯥꯡ ꯑꯍꯤꯡꯗꯨ ꯃꯩ ꯇꯥꯈ꯭ꯔꯕꯅꯤꯍꯦ
ꯍꯝ
ꯉꯔꯥꯡꯗꯤ ꯀꯩꯁꯨ ꯇꯧꯗꯕꯅꯤ ꯉꯁꯤ ꯑꯗꯨ ꯑꯗꯨꯒꯤꯅꯤ ꯉꯁꯤꯗꯤ ꯆꯠꯇꯧꯕ ꯑꯃ ꯑꯃꯨꯛꯒ ꯉꯔꯥꯟꯗꯤ ꯇꯥꯏꯄꯤꯡ ꯈꯇ ꯇꯧꯋꯦ ꯉꯁꯤꯗꯤ ꯚꯣꯏꯁ ꯀꯣꯜ ꯚꯣꯏꯁ ꯃꯦꯁꯦꯁꯇꯨ ꯀꯣ
ꯑꯥ
ꯒ꯭ꯔꯨꯞꯇ ꯌꯥꯝ ꯍꯧꯈ꯭ꯔꯦꯕ ꯅꯨꯄꯤ ꯁꯥꯕ ꯅꯨꯄꯥ ꯁꯥꯕꯁꯤꯡꯗꯣ
ꯎꯝ
ꯑꯗꯨꯒꯤ ꯍꯣꯏ ꯁꯨꯝ ꯂꯣꯏ ꯇꯥꯎꯕꯤꯈ꯭ꯔꯕꯅꯦ ꯑꯩꯈꯣꯏ ꯒ꯭ꯔꯨꯞꯈꯣꯏ ꯇꯧꯔꯛꯑꯦ ꯑꯩꯈꯣꯏꯁꯨ ꯈꯔ ꯇꯧꯁꯦ ꯒ꯭ꯔꯨꯞꯇ ꯍꯥꯏꯔꯒ ꯑꯩꯈꯣꯏ ꯍꯦꯛ ꯍꯧꯕꯗ ꯀ꯭ꯂꯣꯁ ꯇꯧꯈ꯭ꯔꯦ
ꯎꯝ ꯍꯦꯟꯖꯤꯟꯕ ꯈꯔ ꯌꯥꯎꯕ
ꯑꯁ ꯎꯝ ꯀꯩꯅꯣ ꯇꯧꯕꯅꯦ ꯑꯗꯨꯒ ꯃꯣꯏꯁꯦ ꯃꯤ ꯃꯌꯥꯝꯕꯨ ꯔꯤꯄ꯭ꯂꯥꯏ ꯇꯧꯗꯕꯒꯨꯝ ꯃꯣꯏ ꯒ꯭ꯔꯨꯞ ꯃꯁꯦꯟꯅꯀꯣ ꯑꯗꯨꯝ ꯇꯧꯕ ꯂꯩꯕꯅꯦ ꯃꯤ ꯑꯩꯈꯣꯏ ꯃꯤ ꯈꯔꯗꯤ ꯇꯥꯏꯄꯤꯡ ꯇꯧꯔꯒ ꯃꯦꯁꯦꯁ ꯊꯥꯔꯁꯨ ꯑꯩꯁꯨ ꯔꯤꯄ꯭ꯂꯥꯏꯁꯨ ꯇꯧꯕꯤꯗꯕ ꯌꯦꯡꯁꯨ ꯌꯦꯡꯗꯕ ꯌꯥꯝꯕꯅꯦꯕꯀꯣ
ꯑꯥ ꯑꯁ ꯆꯥꯛ ꯆꯥꯁꯤꯔ ꯈꯪꯗꯦ ꯆꯥꯛ ꯂꯥꯝꯈꯔꯦ
ꯑꯥ
ꯅꯪ ꯍꯌꯦꯡ ꯆꯠꯂꯣꯏ
ꯍꯥ
ꯍꯌꯦꯡ ꯆꯠꯂꯣꯏ
ꯍꯌꯦꯡ ꯍꯌꯦꯡꯗꯤ ꯆꯠꯂꯣꯏ ꯍꯣꯏ
ꯎꯝ ꯎꯝ ꯑꯩ ꯍꯌꯦꯡ ꯀꯣꯜ ꯇꯧꯔꯛꯀꯦ ꯅꯪꯉꯣꯟꯗ
ꯑꯗꯨ ꯌꯥꯏ ꯍꯌꯦꯡ ꯐꯖꯅ ꯇꯧꯖꯦ
ꯑꯌꯨꯛ ꯈꯔ ꯉꯟꯅ ꯍꯧꯒꯠꯂꯨꯕꯣ
ꯑꯗꯨꯅꯤ ꯍꯣꯏ ꯈꯔ ꯉꯟꯅ ꯍꯧꯒꯠꯀꯦ
ꯎꯝ ꯎꯝ ꯆꯥ ꯏꯃꯥꯟꯅꯕꯁꯦ ꯂꯥꯏꯚ ꯊꯥꯔꯤ ꯁꯣꯝꯗ ꯐꯦꯁꯕꯨꯛꯇ
ꯖꯦꯔꯣ ꯒꯤꯌꯨꯗ ꯖꯦꯔꯣ ꯒꯤꯌꯨꯗ ꯂꯥꯏꯚ ꯊꯥꯔꯤꯌꯦ
ꯑꯣ ꯐꯦꯁꯕꯨꯛꯁꯨ ꯑꯗꯨꯝ ꯌꯦꯡꯕꯗꯤ ꯅꯨꯡꯉꯥꯏꯕꯅꯤꯍꯦ
ꯎꯝ꯫ ꯃꯅꯥꯛꯇ ꯂꯩꯁꯥꯕꯤ ꯐꯖꯕ ꯑꯃ ꯐꯝ ꯐꯝꯃ ꯏꯁꯩꯒ ꯁꯛꯏ ꯎꯝ
ꯎꯝ
ꯅꫭꯏ ꯀꯔꯤ ꯃꯊꯦꯜ ꯆꯥꯏꯌꯦꯕ
ꯑꯩꯈꯣꯏ ꯑꯂꯨ ꯆꯥꯌꯦ ꯉꯁꯤꯗꯤ
ꯎꯝ ꯍꯦꯛꯇ ꯀꯥꯎꯒꯤꯕ
ꯂꯨꯖꯔꯒ